ꯃꯕꯨꯛ ꯐꯠꯇꯕꯧ ꯍꯨꯝ
ꯑꯩꯔꯣ
ꯍꯣꯏ
ꯑꯩ ꯀꯔꯝ ꯀꯥꯟ
ꯀꯩꯅꯣ ꯅꯪꯅ ꯉꯁꯥꯏꯗꯒꯤ ꯃꯤꯉꯣꯟꯗ ꯄꯤꯊꯣꯛꯏꯗꯤ
ꯑꯦ ꯄꯤꯊꯣꯛꯇꯦ ꯑꯣ ꯑꯃ ꯗꯤ ꯅꯪ ꯅꯪ ꯊꯦꯡꯃꯟꯕꯗꯨꯗ ꯑꯃꯨꯛ ꯇꯧꯔꯛꯄ ꯑꯃꯅ
ꯑꯗꯨ ꯑꯩꯅ ꯕꯨꯛ
ꯍꯣꯏ ꯍꯣꯏ ꯍꯧꯖꯤꯛꯄꯨꯗꯤ ꯌꯥꯔꯅꯤ ꯄꯨꯔꯥ ꯂꯣꯏꯁꯤꯟꯗ꯭ꯔꯤꯐꯥꯎ ꯇꯧꯕꯤꯔꯒꯦ
ꯑꯗꫭ ꯑ ꯑꯩ ꯑꯩꯅ ꯀꯩꯅꯣ ꯇꯧꯗꯣꯏꯅꯤꯀꯣ
ꯑꯥ
ꯇꯃꯤꯅꯣ ꯆꯥꯛ ꯆꯥꯔꯕꯣ
ꯆꯥꯛꯄꯨꯗꯤ ꯍꯣꯏ ꯆꯥꯒꯔꯦ ꯃꯤꯑꯣꯏꯕ ꯑꯣꯏꯕꯅꯤꯅ ꯆꯥꯗ꯭ꯔꯗꯤ ꯍꯤꯡꯕ ꯉꯝꯃꯔꯣꯏꯅ ꯆꯥꯒꯔꯦ
ꯆꯥꯒꯔꯦ ꯌꯥꯝ ꯍꯥꯎꯕ꯭ꯔꯣ ꯀꯔꯤ ꯀꯔꯤ ꯄꯤꯖꯔꯒꯦ
ꯍꯥꯎ ꯍꯥꯎꯇꯦꯗ ꯑꯁ ꯀꯔꯥꯏꯗꯒꯤ ꯌꯦꯟꯗꯦꯝ ꯄꯤꯖꯕꯅꯤꯅ ꯋꯥꯁꯨ ꯉꯥꯡꯅꯤꯉꯥꯏ ꯀꯌꯥꯝ ꯊꯣꯛꯀꯗꯧ ꯃꯥꯟꯗꯦ ꯌꯦꯟꯗꯦꯝ ꯑꯣꯏꯕꯅꯤꯅ
ꯍꯩꯃꯥ ꯌꯨꯝꯗ ꯂꯩꯇꯕ꯭ꯔꯣ
ꯌꯨꯝꯅꯦ ꯌꯨꯝꯗ ꯂꯩꯕꯒꯤꯅꯤꯅꯦ ꯍꯤꯟꯖꯥꯡ ꯍꯥꯎꯇ꯭ꯔꯤꯁꯦ
ꯑꯦ ꯌꯨꯝꯗ ꯂꯩꯔꯗꯤ ꯌꯦꯟꯖꯥꯡ ꯍꯥꯎꯅꯕꯅꯤ ꯀꯩꯅꯣ ꯅꯪꯁꯨ ꯆꯩ ꯅꯤꯔꯦꯀꯣ
ꯆꯩ ꯅꯤꯗꯦꯗꯥ ꯎꯝ
ꯇꯕꯗꯤ ꯀꯅꯥꯅꯣ ꯑꯩ ꯐꯨꯒꯦ ꯌꯥ ꯑꯍꯥꯎꯕ ꯄꯤꯖꯗꯦꯅ
ꯐꯨꯒꯦ ꯍꯥꯏꯔꯣ
ꯐꯨꯒꯦ ꯀꯅꯥꯅꯣ ꯍꯥꯏꯌꯣ ꯍꯣꯏ ꯑꯩ ꯐꯨꯕꯤꯒꯦ ꯅꯪꯒꯤꯗꯃꯛ
ꯅꯪꯅ ꯐꯨꯅꯤꯡꯕ ꯃꯤ ꯌꯥꯝ ꯂꯩꯔꯦ ꯁꯣꯝꯗ
ꯑꯗꯨꯗꯤ ꯍꯦꯛꯇꯥ ꯑꯩ ꯍꯦꯛ ꯂꯥꯛꯑꯒꯦꯀꯣ ꯑꯩ ꯍꯌꯦꯡꯃꯛ ꯂꯥꯛꯑꯗꯕꯅꯤ
ꯅꯪ ꯂꯥꯛꯄ ꯅꯪ ꯂꯥꯛꯄ ꯅꯪ ꯂꯥꯛꯄ ꯉꯥꯏꯕ ꯑꯣꯏꯅꯩ ꯍꯪꯒꯥꯝ ꯏꯟꯖꯥꯡ ꯊꯣꯡꯉꯒ ꯑꯃꯨꯛ ꯂꯩꯔꯝꯅꯤ
ꯍꯦꯟꯖꯥꯡ ꯑꯍꯥꯎꯕꯤ
ꯅꯪꯗꯤ ꯆꯥꯔꯕꯣ
ꯆꯥꯊꯣꯛꯑꯦ ꯑꯩꯗꯤ
ꯑꯣ ꯀꯩ ꯃꯊꯦꯜ ꯆꯥꯕꯤꯔꯒꯦ
ꯑꯩꯗꯤ ꯌꯦꯟ ꯆꯥꯊꯣꯛꯈ꯭ꯔꯦ
ꯑꯁ ꯅꯣꯏꯅ ꯌꯦꯟꯒ ꯀꯩ ꯀꯩꯒ ꯈꯛꯇ ꯉꯥꯡꯉꯒ ꯂꯩꯔꯦ ꯑꯩꯈꯣꯏꯅ ꯐꯤꯔꯣꯝꯗ ꯍꯪꯒꯥꯝ ꯀꯣꯕꯤ ꯀꯩ ꯀꯩꯅꯣ ꯌꯦꯟꯗꯦꯝꯗꯨ ꯉꯥꯛꯇ
ꯅꯪꯅꯦ ꯍꯪꯒꯥꯝ ꯆꯥꯔꯗꯤ ꯍꯪꯒꯥꯝ ꯃꯥꯜꯂꯅꯤ ꯅꯪ ꯍꯪꯒꯥꯝ ꯃꯥꯜꯂꯗꯤ ꯅꯨꯄꯤꯅꯁꯨ ꯄꯥꯝꯕꯤꯔꯔꯣꯏ
ꯎꯝ ꯅꯪꯅ ꯄꯥꯝꯃꯗꯤ ꯌꯥꯔꯦ ꯀꯩꯅꯣ
ꯑꯩꯗꯤ ꯁꯛ ꯊꯤꯕ ꯃꯤꯗꯤ ꯄꯥꯝꯃꯦ ꯅꯪ ꯁꯛ ꯊꯤꯔꯝꯃꯤ
ꯑꯁ ꯈꯨꯞꯐꯖꯗꯤ
ꯅꯪ ꯍꯪꯒꯥꯝ ꯃꯥꯜꯂꯝꯅꯤ ꯈꯪꯉꯤ ꯑꯩꯅ ꯍꯪꯒꯥꯝꯒꯤ ꯃꯤꯅꯤꯁꯇꯔ ꯑꯣꯏꯔꯝꯗꯧ ꯃꯥꯜꯂꯦ
ꯅꯪ ꯅꯪ ꯀꯔꯝꯕ ꯅꯨꯄꯥ ꯄꯥꯝꯒꯦ
ꯑꯩꯗꯤꯔꯣ ꯑꯩꯗꯤ ꯃꯁꯛ ꯅꯨꯡꯁꯤ ꯄꯤꯕ ꯃꯁꯛ ꯌꯦꯡꯕ ꯌꯥꯕ ꯃꯁꯥ ꯐꯕ ꯃꯔꯝ ꯃꯣꯛꯄ ꯄꯥꯥꯝꯃꯦ
ꯃꯁꯝ ꯇꯦꯟꯕꯗꯤ ꯄꯥꯝꯗ꯭ꯔꯣ
ꯃꯁꯝ ꯇꯤꯟꯕꯁꯨ ꯄꯥꯝꯃꯦ ꯑꯩꯗꯤ ꯌꯥꯝꯅ ꯏꯁꯃ꯭ꯔꯥꯠꯇꯤ ꯆꯥꯕ
ꯑꯣ ꯑꯩꯗꯤ ꯁꯝꯁꯨ ꯇꯦꯜꯂꯦ ꯏꯁꯃꯥ꯭ꯔꯠꯁꯨ ꯑꯣꯏꯔꯦ ꯃꯤꯅ ꯍꯥꯏꯕꯁꯨ ꯁꯨ ꯏꯜꯂꯦ ꯌꯥꯔꯕꯅ
ꯑ ꯑꯗꯨ ꯅꯪ ꯁꯛꯇ ꯍꯥꯏꯗꯦ ꯑꯣ ꯅꯪ ꯁꯛ ꯑꯩꯅ ꯄꯥꯝꯕꯗꯣ ꯑꯣꯏꯗꯕ ꯃꯥꯂꯦ ꯀꯣ
ꯑꯆꯥ ꯁꯣꯏꯔꯦ ꯑꯗꯨꯗꯤ ꯑꯗꯨꯗꯤ ꯍꯌꯦꯡ ꯀꯩ ꯀꯩꯔꯣ ꯃꯦꯀꯞꯀꯤ ꯄꯣꯠ ꯀꯩ ꯀꯩꯩꯅꯣ ꯊꯤꯕ ꯆꯠꯇ꯭ꯔꯗꯤ ꯌꯥꯔꯣꯏ
ꯑꯗꯨꯅꯦ ꯊꯤꯔꯣ ꯑꯗꯨꯒ ꯅꯪꯅ ꯍꯥꯏꯕꯗꯣ ꯑꯩꯅ ꯍꯣꯏ ꯍꯥꯏꯗꯣꯏꯅꯦ
ꯑꯌꯥ ꯅꯪ ꯍꯥꯏꯗꯗꯤ ꯑꯩꯗꯤ ꯆꯣꯞꯄꯅꯤꯍꯦ ꯌꯥꯥꯕꯨꯗꯤ ꯌꯥꯏ ꯑꯗꯣ ꯆꯣꯞꯄꯗꯤ ꯀꯃꯥꯏ ꯇꯧꯕ ꯑꯩ
ꯑꯗꯨꯗꯤ ꯅꯪꯅ ꯄꯨꯔꯦꯀꯣ ꯅꯪꯒꯤ ꯑ ꯅꯪꯒꯤ ꯃꯤꯠꯇꯣ ꯀꯃꯥꯏ ꯄꯥꯜꯂꯦ ꯅꯪꯒꯤ ꯅꯥꯇꯣꯟꯗꯣ ꯀꯃꯥꯏ ꯄꯥꯜꯂꯦ ꯍꯥꯏꯌꯣ ꯑꯩꯉꯣꯟꯗ
ꯑꯩꯒꯤ ꯃꯤꯠ ꯑꯅꯤ ꯄꯥꯜꯂꯦ ꯆꯨꯝꯅ ꯄꯥꯜꯂꯦ ꯄꯩꯅꯗꯤ ꯄꯗꯦ
ꯐ꯭ꯂꯥꯎ ꯄ꯭ꯂꯎ
ꯌꯥꯝ
ꯀꯃꯥꯏꯅ
ꯌꯥꯝ ꯌꯥꯝ ꯀꯟꯅꯗꯤ ꯐꯖꯕ ꯏꯁꯇꯥꯏꯜꯗꯗꯤ ꯄꯥꯟꯗ꯭ꯔꯦ ꯑꯗꯨꯝ ꯌꯦꯡꯕꯗ ꯔꯁꯤ ꯌꯥꯎꯕꯒꯤ ꯇꯇꯥꯜꯗ ꯄꯥꯜꯂꯒ ꯂꯩꯔꯝꯃꯦ
ꯑꯣ ꯅꯥꯇꯣꯟꯗꯤ ꯀꯃꯥꯏꯅ ꯄꯥꯜꯂꯒ ꯂꯩꯔꯝꯒꯦ
ꯇꯣꯟꯔꯣ ꯅꯥꯇꯣꯟꯗꯤ ꯑꯗꯨꯝ
ꯍꯦ
ꯋꯥꯇꯔꯐꯣꯜꯒꯤ ꯆꯞ ꯆꯥꯕ ꯆꯥꯡ ꯋꯥꯇꯔꯐꯣꯜ ꯇꯥꯕꯒꯤ ꯆꯞ ꯆꯥꯕ ꯆꯥꯡꯗ ꯑꯗꯨꯝ
ꯎꯝ ꯄꯥꯂꯒ ꯂꯩꯌꯦ
ꯍꯥꯥ
ꯏꯁꯤꯡ ꯆꯤꯟꯗꯤ ꯀꯃꯥꯏꯅ ꯄꯥꯜꯂꯦ ꯏꯁꯤꯡ ꯏꯄꯥꯛꯇꯧꯅ ꯄꯥꯟꯕ꯭ꯔꯣ
ꯅꯠꯇꯦꯔ ꯆꯤꯟꯗꯤ ꯀꯩ ꯍꯥꯏꯁꯤꯔꯥ ꯈ꯭ꯋꯥꯏꯗꯒꯤ ꯃꯁꯛ ꯐꯖꯕ ꯒꯋꯥꯒꯤ ꯕꯤꯠꯁ ꯀꯨꯝꯅ ꯄꯥꯜꯂꯤꯌꯦ
ꯑꯗꯨꯗꯤ ꯌꯥꯝ ꯐꯖꯝꯗꯧ ꯃꯥꯜꯂꯦ ꯅꯪ ꯁꯦꯟ ꯇꯧ ꯑꯣ ꯑꯩꯉꯣꯟꯗ
ꯎꯝ
ꯌꯥꯏꯀꯣ ꯅꯪꯒꯤ ꯁꯛꯇꯣ ꯅꯪꯒꯤ ꯁꯛꯇꯣ ꯑꯩꯉꯣꯟꯗ ꯐꯣꯇꯣ ꯁꯦꯟ ꯇꯧꯋꯣ ꯑꯩ ꯌꯦꯡꯕꯤꯒꯦ ꯅꯪꯒꯤ ꯁꯛꯇꯣ ꯑꯩꯅ ꯍꯥꯏꯕꯤꯒꯦ ꯐꯖꯩ ꯐꯖꯗꯦ ꯑꯗꯣ ꯑꯗꯨꯒ ꯐꯖꯗ꯭ꯔꯗꯤꯀꯣ ꯅꯪꯕꯨ ꯑꯩꯅ ꯑꯥ ꯍꯨꯏꯒꯤ ꯃꯃꯥꯟꯅꯕ ꯑꯣꯏꯅ ꯊꯝꯕꯤꯒꯦ
ꯑ ꯊꯔꯛꯀꯤ ꯊꯔꯀꯤ ꯑꯗꯨ ꯑꯗꯨ ꯑ
ꯑꯩꯈꯣꯏꯒꯤ ꯃꯃꯥꯟꯅꯕ ꯑꯣꯏꯅ ꯊꯝꯕꯤꯒꯦ
ꯗꯨ ꯑꯣꯏꯇꯥꯔꯗꯤ ꯀ꯭ꯔꯣꯝꯗ ꯑꯩꯒꯤ ꯁꯛꯁꯦ
ꯑꯥ
ꯁꯤꯂꯩꯔꯦꯇꯣ ꯊꯥꯒ꯭ꯔ ꯊꯥꯒ꯭ꯔꯕꯅꯤ
ꯊꯥꯈ꯭ꯔꯕ ꯑꯩꯌꯦꯒꯦꯀꯣ ꯅꯪ ꯐꯖꯔꯝꯗ꯭ꯔꯗꯤ ꯑꯩꯅ ꯍꯨꯏꯗ ꯍꯨꯏꯗ ꯍꯨꯏꯗ ꯄꯤꯊꯣꯛꯀꯅꯤꯀꯣ ꯍꯩꯃꯥ
ꯑꯩꯅ ꯍꯥꯏꯗ꯭ꯔꯥ ꯅꯪ ꯁꯛꯁꯦ ꯑꯩꯅ ꯅꯪ ꯑꯩꯈꯣꯏꯒꯤ ꯃꯃꯥꯟꯅꯕ ꯑꯣꯏꯕ ꯌꯥꯅꯤꯀꯣ
ꯎꯝ
ꯐꯒꯤ ꯇꯧꯕꯅꯦ ꯅꯪ ꯔꯥꯁꯤ ꯌꯥꯝ ꯂꯩꯌꯦ ꯑꯗꯣ ꯃꯕꯨꯛꯁꯨ ꯌꯥꯝꯅ ꯃꯕꯨꯛꯁꯨ ꯐꯔꯝꯗꯧ ꯃꯥꯟꯗꯦ ꯅꯪꯁꯦ
ꯑꯗꯨꯗꯤ ꯑꯩꯒꯤ ꯐꯣꯇꯣ ꯑꯩꯒꯤ ꯁꯛ ꯅꯠꯇꯦ ꯑꯗꯨꯗꯤ ꯏꯃꯥꯟꯅꯕꯒꯤꯅꯦ ꯑꯗꯨꯗꯤ ꯏꯃꯥꯟꯅꯕꯒꯤꯅꯦꯕ
ꯁꯥꯎꯔꯦ
ꯃꯁꯛ ꯌꯥꯝ ꯐꯖꯔꯒ ꯅꯨꯡꯁꯤꯔꯤꯁꯤꯗꯤ ꯑꯗꯨꯒ ꯃꯃꯥꯟꯅꯕꯒꯤꯅꯤ ꯍꯥꯏꯌꯦ ꯑꯗꯨꯗꯤ ꯑ ꯊꯤꯔꯦ
ꯑꯥ ꯊꯤꯕꯩꯅꯦ ꯈ꯭ꯋꯥꯏꯗꯒꯤ ꯐꯖꯕ ꯊꯤꯔꯒ ꯊꯥꯕꯒꯤꯅꯦ
ꯍꯩꯃꯥ ꯅꯪ ꯑꯗꯨꯗꯩ ꯍꯦꯟꯅ ꯊꯤꯕ꯭ꯔꯣ ꯅꯪꯁꯦ
ꯎꯝ ꯑꯗꯨꯗꯩ ꯍꯦꯟꯅ ꯊꯤꯔꯤꯅꯦ ꯑꯩꯗꯤ
ꯑꯁ ꯑꯗꯨꯗꯤ ꯇꯜꯂꯦꯀꯣ ꯅꯪ ꯑꯩ ꯑ ꯁꯥꯎꯅꯤꯡꯉꯦꯀꯣ ꯑꯩꯒꯤ ꯑꯩꯒꯤ ꯋꯥꯔꯤ ꯁꯥꯟꯅꯕ ꯑꯩꯒꯤ ꯐ꯭ꯔꯦꯟꯅ ꯃꯁꯛ ꯊꯤꯕꯁꯦ ꯑꯩꯗꯤ ꯄꯥꯝꯗꯦꯀꯣ
ꯎꯝ
ꯃꯁꯛ ꯊꯤꯍꯟꯒꯅꯨꯀꯣ
ꯑꯩꯒꯤꯗꯤ ꯁꯤ ꯊꯥꯈ꯭ꯔꯕꯅ ꯂꯣꯏꯔꯦ
ꯅꯪꯒꯤ ꯊꯥꯈ꯭ꯔꯕꯣ ꯌꯦꯡꯒꯦꯀꯣ
ꯊꯥꯀꯤ ꯑ
ꯑꯣ ꯁꯤ ꯅꯪꯂ
ꯍꯣꯏ
ꯑꯣ ꯌꯥꯝ ꯅꯨꯡꯁꯤꯌꯦꯀꯣ ꯅꯪꯗꯣ ꯑ ꯑꯂꯨ ꯃꯇꯨꯝ ꯃꯥꯜꯂꯦ ꯅꯪꯗꯣ
ꯅꯪꯒꯤ ꯁꯝꯗꯣ
ꯎꯝ ꯑꯩꯗꯤꯀꯣ
ꯍꯥꯥ
ꯍꯦꯛ ꯄꯣꯛꯂꯛꯄꯗꯒꯤ ꯑ ꯃꯥꯅꯀꯣ ꯁꯝꯆꯦꯠ ꯇꯦꯜꯂꯒ ꯐꯨꯡ ꯃ ꯄꯨꯒꯗꯧꯕꯅꯤ ꯃꯤꯅ ꯌꯦꯡꯀꯥꯟꯗ ꯒ꯭ꯌꯥꯟ ꯇꯥꯕ ꯃꯥꯟꯅꯤꯡꯉꯥꯏ ꯄꯨꯑꯣ ꯍꯥꯏꯕꯒꯤ ꯑꯗꯨꯝ ꯄꯨꯔꯤꯅꯦ ꯆꯦꯟꯖ ꯇꯧꯗ꯭ꯔꯤ
ꯅꯪꯁꯦ ꯌꯥꯝꯅ ꯐꯖꯩꯀꯣ
ꯑ ꯍꯥ
ꯅꯪꯁꯦ ꯌꯥꯝ ꯐꯖꯩꯀꯣ
ꯑꯥ ꯗꯣ ꯆꯤꯆꯦꯒꯤꯗꯤ ꯀꯔꯣꯝ
ꯑꯥ ꯀꯔꯤ
ꯆꯤꯆꯦꯒꯤ ꯁꯛꯇꯤ ꯑꯩꯁꯨ ꯌꯦꯡꯅꯤꯡꯕꯒꯨꯝ ꯇꯧꯌꯦꯍꯦ
ꯑꯩꯒꯤ ꯁꯛ ꯌꯦꯡꯅꯤꯡꯕ꯭ꯔꯣꯅꯤ
ꯎ ꯁꯤꯗꯁꯨ ꯇꯨ ꯑꯩꯗꯤ
ꯑꯣ ꯑꯩꯒꯤ ꯁꯛ ꯌꯦꯡꯅꯤꯡꯉꯗꯤ ꯅꯪꯒꯤ ꯁꯛ ꯑꯁꯦꯡꯕ ꯊꯥꯔꯛꯑꯣ ꯑꯗꯨꯒ ꯌꯦꯡꯉꯟꯒꯦ
ꯑꯗꯣ ꯑꯩ ꯊꯥꯈꯤꯕꯗꯨ ꯄꯨꯔꯥ ꯑꯁꯦꯡꯕꯗꯨꯅꯦ
ꯑꯩ ꯌꯦꯡꯒꯅꯤꯀꯣ ꯅꯪ ꯍꯟꯗꯛꯀ ꯁꯣꯏꯔꯝꯃꯗꯤ ꯑꯩꯅ ꯅꯪꯕꯨ ꯑꯩꯅ ꯊꯥꯔꯔꯣꯏꯀꯣ ꯁꯤ ꯅꯠꯇ꯭ꯔꯣ ꯁꯤꯗꯤ ꯑꯅꯤ ꯁꯨꯔꯦꯀꯣ
ꯎꯝ
ꯑꯩꯒꯤ ꯁꯛ ꯎꯅꯤꯡꯕ꯭ꯔꯣ
ꯍꯣꯏ ꯎꯅꯤꯡꯉꯦ
ꯑꯩ ꯎꯔꯒ ꯅꯪ ꯐꯖꯩ ꯍꯥꯏꯒꯗ꯭ꯔꯣ
ꯍꯥꯏꯅꯤ
ꯍꯥꯏꯗ꯭ꯔꯗꯤ ꯅꯪ ꯑꯩꯅ ꯀꯗꯧꯕ ꯌꯥꯒꯦ
ꯑ ꯑꯗꯨꯝ ꯅꯣꯏꯂꯣꯟꯗ ꯄꯦꯅꯥꯃꯤꯅꯥ ꯍꯥꯏꯕꯗꯣ ꯑꯦ ꯕꯤ ꯁꯤꯒꯤ ꯐꯤꯂꯝꯗ ꯍꯥꯏꯕꯒꯨꯝꯅ ꯄꯦꯅꯥ ꯃꯦꯅꯥꯗꯨ ꯄꯤ ꯌꯥꯔꯅꯤ
ꯀꯔꯤ ꯀꯩ ꯍꯥꯏꯕ ꯑꯩꯗꯤ ꯇꯥꯗ꯭ꯔꯤ ꯅꯪꯗꯤ ꯌꯥꯝꯔꯅꯤꯅ ꯑ ꯑꯩꯗꯤ ꯄꯦꯅꯥꯃꯦꯅꯒ ꯑꯝꯇ ꯇꯥꯗꯤꯌꯦ
ꯅꯪ ꯑꯦ ꯕꯤ ꯁꯤ ꯐꯤꯂꯝꯗꯣ ꯌꯦꯡ ꯌꯦꯡꯗ꯭ꯔꯣ
ꯌꯦꯡꯗꯤꯌꯦ
ꯑꯄꯪꯕꯨꯗꯨ ꯀꯔꯦꯛ ꯍꯥꯏꯕꯒꯤ ꯐꯤꯂꯝꯗꯣ
ꯑꯣ ꯌꯦꯡꯈ꯭ꯔꯦ ꯑꯗꯨꯗ ꯀꯔꯝꯕꯅꯣ ꯍꯥꯏꯁꯦ
ꯒꯣꯀꯨꯜꯅ ꯅꯨꯄꯥ ꯑꯃ ꯐꯥꯔꯒ ꯃꯠ ꯑꯁꯤ ꯅꯨꯄꯥꯗꯤ ꯄꯦꯅꯥꯃꯤꯅꯥ ꯄꯤ ꯌꯥꯔꯦ ꯍꯥꯏꯕ ꯅꯨꯄꯥꯗꯣ
ꯑꯣ ꯑꯩꯗꯤ ꯀꯥꯎꯈ꯭ꯔꯦꯀꯣ ꯑꯗꯣ ꯅꯪꯗꯣ ꯀꯩꯗꯧꯕ ꯌꯥꯒꯦ ꯍꯥꯏꯔꯛꯑꯣ ꯐꯨꯕ ꯌꯥꯕ
ꯑꯣ ꯐꯨ ꯌꯥ
ꯐꯨꯕ ꯌꯥꯕ꯭ꯔꯥ ꯅꯪꯗꯣ ꯐꯨꯕ ꯌꯥꯔꯦ
ꯑ ꯑ ꯌꯥꯔꯦ
ꯀꯩ ꯍꯥꯏꯔꯣꯁ ꯆꯩꯅ ꯄꯥꯝꯕ꯭ꯔꯥ
ꯆꯩꯅꯥ
ꯆꯩꯩꯅ ꯄꯥꯝꯕ꯭ꯔꯣ
ꯎꯝ ꯆꯩꯅ ꯑꯗꯨꯝ ꯈꯔ ꯄꯥꯝꯃꯦ
ꯑꯣ ꯅꯪ ꯆꯩ ꯌꯥꯝ ꯆꯥꯕ ꯃꯥꯜꯂꯦꯈꯣ ꯌꯨꯝꯗꯁꯨ ꯁꯤꯅꯗꯤ
ꯑꯗꯨꯒꯤꯅꯤ ꯑꯩꯗꯤꯀꯣ
ꯌꯥ ꯑ ꯍꯥꯎ
ꯍꯥꯏꯕꯨꯗꯤꯀꯣ ꯇꯣ ꯑꯁꯤꯅꯦꯠꯇꯣ ꯑꯩꯉꯣꯟꯗ ꯂꯥꯛꯏꯁꯦ
ꯅꯪꯕꯨꯗꯤ ꯅꯪꯉꯣꯟꯗ ꯀꯔꯤ ꯂꯥꯛꯑꯕ
ꯑꯩꯕꯨꯗꯤ ꯗꯨꯝ ꯀꯩ ꯍꯥꯏꯁꯤꯔꯥ ꯑꯥ
ꯑ ꯀꯩꯅꯣꯁꯤꯅ
ꯃꯣꯏꯁꯨ ꯇꯧꯔꯛꯀꯦꯅ ꯇꯧꯔꯛꯑꯣꯅ ꯉꯥꯏꯕ ꯃꯤ ꯉꯥꯛꯇꯅꯦ
ꯑꯣ ꯑꯣ ꯑꯗꯣ ꯅꯪꯗꯤ ꯀꯩ ꯍꯥꯏꯕ
ꯑꯩꯅꯗꯤ ꯋꯥꯠꯂꯤꯌꯦ ꯍꯥꯏꯔꯤꯕ
ꯑꯣ ꯋꯥꯠꯂꯦꯅ ꯑꯗꯨꯗꯤ ꯅꯪ ꯆꯩꯅꯤꯔꯦꯀꯣ
ꯑꯦ ꯀꯃꯥꯏꯅ ꯑꯃꯨꯛ ꯅꯤꯔꯤꯅꯣꯅꯦ
ꯑꯣ ꯌꯥꯔꯦ ꯌꯥꯔꯦ ꯑꯩꯒꯤꯀꯣ ꯑꯃꯇꯪ ꯉꯥꯏꯔꯕꯅꯦ ꯑꯗꯣ ꯅꯪꯅꯀꯣ ꯌꯥꯗ꯭ꯔꯗꯤꯀꯣ ꯑꯩꯗꯤ ꯅꯪꯕꯨ ꯐꯨꯕ ꯂꯥꯛꯀꯅꯤ
ꯍꯣꯏ ꯂꯥꯛꯑꯣꯅꯦ ꯑꯩ ꯑꯗꯨꯝ ꯉꯥꯏꯔꯝꯒꯦꯅꯦ
ꯉꯥꯏꯌꯨꯀꯣ ꯑꯩꯅ ꯐꯨꯕ ꯂꯥꯛꯀꯅꯤ ꯑꯩꯅ ꯍꯥꯏꯕꯗ ꯁꯠ ꯁꯠ ꯌꯥꯎꯀꯣ
ꯍꯣꯏ ꯌꯥꯗꯣꯏꯅꯤꯅꯦ ꯁꯛꯇꯣ ꯍꯥꯟꯅ ꯊꯥꯔꯣ ꯑꯣꯅꯦ ꯆꯤꯆꯦ
ꯑꯩꯒꯤ ꯁꯛ ꯍꯥꯏꯔꯗꯤ ꯅꯪ ꯑꯩꯅ ꯍꯥꯏꯕ ꯌꯥꯒꯗ꯭ꯔꯣ
ꯍꯣꯏ ꯌꯥꯅꯤ
ꯑꯗꯨꯗꯤ ꯌꯥꯎ